ꯌꯦ
ꯀꯩꯒꯤꯅꯣ ꯑꯩꯗꯤ ꯅꯪꯃꯛ ꯐꯖꯅꯗꯤ ꯇꯥꯔꯦ ꯅꯪꯗꯣ
ꯀꯩꯅꯣ ꯈꯪꯗꯤ ꯑꯩ ꯐꯣꯟꯅꯔ ꯅꯪ ꯐꯣꯟ ꯍꯥꯏꯔ ꯒ꯭ꯌꯥꯅ ꯑꯃ ꯇꯥꯔꯦ
ꯑꯩ ꯑꯩꯗꯤ ꯅꯪ ꯐꯖꯅ ꯇꯥꯔꯦ ꯅꯪ ꯀꯃꯥꯏꯅ ꯇꯥꯗ꯭ꯔꯤꯅꯣ
ꯇꯥꯗꯤ ꯇꯥꯏꯕꯀꯣ ꯅꯪꯅ ꯀꯣꯟꯗꯣ ꯌꯥꯝ ꯄꯤꯛꯀꯦ ꯍꯥꯏꯕ ꯌꯥꯝ ꯄꯤꯛꯅ ꯊꯕ
ꯑꯩ ꯍꯧꯖꯤꯛ ꯅꯪ ꯐꯖꯅ ꯇꯥꯔꯦ ꯅꯪꯒꯤꯗꯤ
ꯑꯗꯨꯝ ꯁꯥꯟꯅꯕꯕꯨꯗꯤ ꯌꯥꯅꯤ ꯁꯤꯁꯦ ꯍꯥꯏꯗꯤ ꯋꯥꯔꯤ ꯈꯪꯉꯦꯕ ꯈꯪꯕꯗꯤ ꯉꯝꯦꯕ
ꯑ ꯑꯗꯨꯗꯤ ꯌꯥ
ꯀꯥꯏ ꯂꯩꯏꯅ
ꯑꯩ ꯃꯊꯛꯇ ꯂꯩꯌꯦ
ꯃꯣꯏꯅ ꯂꯥꯛꯑꯣ ꯑꯩ ꯆꯠ ꯇꯣꯏꯅꯦ ꯕꯖꯥꯔꯗ ꯉꯥꯏꯍꯥꯛ ꯂꯩꯔꯒ
ꯑ
ꯅꯪꯠꯇꯦ ꯃꯣꯏ ꯉꯁꯥꯏ ꯑꯩꯅ ꯍꯥꯏꯈꯤꯕꯗꯣ ꯅꯣꯏ ꯂꯥꯛꯑꯣ ꯍꯥꯏꯅ ꯑꯗꯨ ꯆꯠꯂꯨꯕ꯭ꯔꯣ
ꯎꯝ ꯑꯩꯈꯣꯏꯗꯤ ꯍꯥꯏꯔꯛꯇꯦ ꯀꯔꯤꯝꯁꯨ ꯍꯥꯏ ꯛꯇꯅ ꯑꯗꯨꯗꯤ ꯀꯩꯅꯣꯗꯤ ꯑꯃꯗꯨꯗꯤ ꯃꯥꯗꯤ ꯔꯤꯍꯔꯁꯦꯜ ꯆꯠꯈꯔꯦ
ꯑ ꯑꯗꯨ ꯈꯪꯗꯦ ꯑꯗꯨ ꯅꯨꯄꯥ ꯅ ꯑꯩꯉꯣꯟꯗ ꯉꯔꯥꯡꯗꯩꯅꯦꯕ ꯀꯣꯜ ꯇꯧꯔꯛꯏꯁꯦ ꯍ ꯅꯣꯏꯗ ꯅꯪꯒ ꯃꯥꯒꯗꯣ ꯅꯪ ꯑꯣꯂꯥꯛꯑꯣ ꯑ ꯆꯣꯡꯊꯣꯛꯅꯕꯒꯤ ꯈꯣꯠꯅꯕꯒꯤꯅ ꯍꯥꯏꯕꯅꯦꯕ ꯑꯗꯨ ꯈꯪꯗꯦ ꯑꯀꯨꯁꯨꯦ ꯂꯥꯛꯑꯣ ꯍꯥꯏꯕꯅꯦ ꯃꯣꯏꯅ ꯃꯣꯏꯅ ꯏꯕ ꯆꯤꯊꯤꯗꯣ ꯃꯣꯏ ꯄꯥꯕ ꯊꯣꯛꯇ꯭ꯔꯦꯌꯦꯦ
ꯎꯝ
ꯑꯗꯨꯒꯤ ꯁꯦꯝꯗꯣꯛꯄ ꯂꯥꯛꯑꯣ ꯍꯥꯏꯕꯅꯦ ꯑꯗꯨ ꯆꯠꯇꯦ ꯑꯩꯁꯨ ꯏꯇꯣꯝꯇ ꯉꯥꯏ ꯑꯇꯩꯁꯨ ꯂꯣꯏ ꯃꯌꯨꯝ ꯆꯠꯅꯈ꯭ꯔꯕꯅꯤꯅ
ꯑꯣ ꯃꯣꯏ ꯑꯇꯩꯗꯤ ꯀꯩꯗ ꯃꯤ ꯂꯥꯛꯅꯗꯣꯏꯅꯣ
ꯃꯣꯏ ꯎꯝ ꯍꯪꯆꯤꯠꯀꯨꯝ ꯍꯪꯆꯤꯠ ꯃꯁꯦꯝꯒꯨꯝꯕ ꯂꯥꯛꯅꯅꯤ ꯍꯥꯏꯕꯅꯤ
ꯑꯥ ꯑꯍꯥꯝꯕ ꯑꯩꯈꯣꯏꯅ ꯄꯤꯗꯤ ꯄꯤꯔꯨꯔꯦꯕ ꯄꯩꯁꯥꯗꯣ ꯑꯗꯨꯒ ꯈꯔꯗꯤ ꯄꯤꯗ꯭ꯔꯤꯕ ꯑꯣ ꯈꯔ ꯄꯤꯗꯕꯗꯨꯗꯤ ꯑꯩꯈꯣꯏꯅ ꯅꯍꯥꯟ ꯃꯃꯥꯡꯒꯤ ꯄꯤꯕ ꯀꯥꯟꯗꯨꯗ ꯑꯩꯈꯣꯏꯅ ꯍꯥꯏ ꯍꯥꯏꯔꯝꯕꯅꯦꯕ ꯑꯗꯨꯗꯤ ꯃꯊꯪꯗ ꯑꯩꯈꯣꯏꯒꯤ ꯂꯣꯏ ꯂꯣꯏꯔꯛꯄ ꯀꯥꯟꯗꯣ ꯑꯗꯨꯗ ꯄꯨꯂꯞ ꯄꯤꯔꯒꯦ ꯅꯠꯇ꯭ꯔꯗꯤ ꯑꯗꯨꯝ ꯆꯥꯝꯃꯉꯥ ꯆꯥꯃꯉꯥ ꯑꯃꯨꯛ ꯑꯃꯨꯛ ꯍꯦꯟꯅ ꯄꯤꯕ ꯃꯊꯧ ꯇꯥꯗꯣꯏꯕ ꯄꯤꯕ ꯈꯨꯗꯤꯡꯒꯤ ꯑꯗꯨꯅ ꯑꯃꯨꯛ ꯑꯃꯨꯛ ꯄꯤꯕꯗ ꯄꯨꯜꯂꯞ ꯑꯗꯨꯝ ꯄꯤꯔꯅꯤ ꯌꯥꯔꯅꯤ ꯑꯩꯈꯣꯏꯖꯤ ꯄꯤꯔꯔꯣꯏꯒꯦꯅ ꯍꯥꯏꯔꯝꯕꯅꯦꯕ ꯑꯗꯨꯗ ꯂꯣꯏꯅꯃꯛ ꯌꯥꯅ ꯍꯥꯏꯔꯒ ꯑꯇꯣꯞꯄ ꯑꯩꯈꯣꯏꯅ ꯇꯧꯈꯤꯕꯁꯤꯡꯗꯨꯗꯤ ꯑꯃꯨꯛ ꯖꯦꯔꯣꯛꯁ ꯇꯧꯔꯒ ꯄꯨꯔꯛꯅꯔꯕꯅꯦꯕ
ꯎꯝ
ꯑꯗꯨꯗꯨꯒ ꯑꯃꯨꯛꯀ ꯑꯃꯨꯛ ꯀꯃꯥꯏꯅ ꯀꯩ ꯍꯥꯏꯔꯤꯣꯏꯅꯣ ꯒ꯭ꯌꯥꯟ ꯇꯥꯔꯦ ꯑꯩꯁꯦ
ꯈꯪꯗꯦ ꯑꯗꯨꯅꯦ ꯅꯣꯏꯗꯣ ꯇꯔꯥ ꯁꯨꯕ꯭ꯔꯣ ꯀꯥꯔꯤꯁꯦ
ꯍꯣꯏ ꯇꯔꯅꯤ
ꯑꯣ ꯑꯣ ꯑꯗꯨꯒꯁꯨ ꯍꯥꯏꯔꯛꯑꯦ ꯑꯗꯨꯅꯤ ꯇꯔꯥ ꯁꯨꯕ ꯑꯗꯨ ꯑꯇꯣꯞꯄ ꯅꯣꯏꯗꯣ ꯂꯥꯛꯇꯗꯤ ꯌꯥꯔꯣꯏ ꯈꯣꯠꯂꯣꯏ ꯑꯗꯨ ꯃꯥꯗ ꯆꯠꯅꯤ ꯐꯣꯟ ꯋꯥꯔꯤ ꯁꯥꯟꯅꯅꯤ ꯀꯥꯏꯗꯤ ꯍꯥꯏꯌꯦꯕꯅꯦ ꯆꯠꯄ ꯁꯪꯗ꯭ꯔꯁꯨ
ꯑꯣ ꯑꯗꯨꯗꯤ ꯁꯥꯟꯅꯔꯝꯃꯅꯤ ꯃꯥꯗꯣ ꯑꯥꯗ ꯂꯩꯈꯤꯕꯅꯤꯅꯅꯦ ꯑꯈꯣꯏ ꯃꯇꯝꯗꯣ ꯇꯥꯏꯃ ꯃꯇꯝꯗꯨ ꯆꯥꯟꯅꯗ꯭ꯔꯦꯕ ꯑꯗꯣ ꯆꯥꯟꯅꯗ꯭ꯔꯦ ꯃꯥꯒꯤ ꯃꯥꯒꯤꯁꯨ ꯃ ꯆꯠꯄꯩ ꯃꯇꯝ ꯃꯇꯝꯗꯣ ꯑꯣꯏꯔꯦ ꯑꯗꯨꯗꯨꯒ ꯂꯥꯛ ꯁꯦ ꯂꯥꯛꯎ ꯍꯥꯏꯇꯥꯥꯔꯒꯗꯤ ꯑꯈꯣꯏ ꯑꯅꯤꯗꯨꯝ ꯑꯣꯏ
ꯑꯧ ꯑꯗꯨꯒꯤ ꯅꯝꯕ꯭ꯔ ꯄꯤꯔꯛꯑꯣꯅ ꯄꯤꯒꯤ
ꯑꯠ
ꯑꯇꯣꯞꯄ ꯍꯥꯏꯁꯦ ꯑꯗꯨꯃꯥꯏꯅ ꯄꯨꯂꯞꯕꯤꯗꯕꯗꯤ ꯅꯕꯥꯏꯅꯤ ꯈꯛꯃꯜꯂꯦ ꯑꯇꯩꯗꯤ ꯑ ꯇꯥꯝ ꯑꯃꯒꯨꯝꯕ ꯑ ꯑꯅꯤꯒꯨꯝꯕ ꯄꯤꯗꯕꯗꯤ ꯑꯩꯈꯣꯏꯒꯤꯗꯁꯨ ꯗꯨꯝ ꯌꯥꯎꯅꯕꯅꯦꯕ ꯑꯗꯨ ꯃꯣꯏꯗꯤ ꯑꯃꯨꯛ ꯄꯜꯂꯛꯇꯦ
ꯑ ꯃꫭꯏ ꯍꯜꯂꯛꯇ ꯈꫭ ꯑꯗꯨ ꯌꯦꯡꯅꯦ ꯍꯥꯏ ꯍꯥꯏꯗꯤ ꯍꯥꯏ ꯍꯥꯏ
ꯎꯝ ꯎꯝ ꯅꯪ ꯅꯦꯠ ꯌꯥꯗ꯭ꯔꯦ ꯅꯪ ꯅꯪꯒꯤ ꯅꯦꯠꯇꯣ ꯀꯔꯝꯕ ꯅꯦꯠ ꯁꯤꯖꯤꯟꯅꯒꯦ ꯎꯝ ꯅꯨꯡꯉꯥꯏꯇꯤꯌꯦ ꯄꯠ ꯄꯠ ꯇꯠꯂꯦ ꯅꯁꯥꯒꯤꯗꯨ ꯁꯤꯖꯤꯟꯅꯧ ꯄꯠ ꯄꯠ ꯇꯠꯂꯦ ꯋꯥꯗꯣ
ꯎꯝ
ꯍꯜꯂꯣ
ꯇꯥꯕꯔꫭ
ꯇꯥꯏꯌꯦ ꯇꯥꯔꯦ ꯅꯪ ꯌꯨꯝ ꯆꯠꯂꯣꯏꯗ꯭ꯔꯣ
ꯑꯩ ꯂꯣꯏꯔ ꯆꯠꯀꯅꯤ ꯍꯧ
ꯆꯠꯂꯨꯔꯕꫭ
ꯅꯍꯥꯟ ꯑꯩ ꯅꯍꯥꯟꯃꯨ ꯑꯥꯗ ꯆꯠꯂꯨꯕꯗꯣ ꯑꯗꯨꯏ ꯃꯇꯨꯡꯗꯗꯤ ꯑꯗꯨꯏ ꯃꯇꯨꯡꯗꯩ ꯆꯠꯇ꯭ꯔꯤ ꯑꯗꯨ ꯃꯇꯨꯡꯗ ꯆꯠꯂꯨꯔꯦ ꯑꯗꯨꯒ ꯍꯜ ꯂꯛꯄꯗꯩ ꯆꯠꯇ꯭ꯔꯤ
ꯅꯪ ꯍꯟꯇꯛ ꯆꯠꯇꯔꯤ ꯀꯩꯅꯣ ꯊꯥꯈꯥꯏ ꯑꯃꯨꯛ ꯁꯨꯇꯤ ꯊꯥꯕꯗꯣ
ꯑꯗꯨꯒꯤ ꯑꯗꯨꯗꯤ ꯑꯩꯅ ꯃꯃꯥꯡꯗ ꯍꯟꯗꯛ ꯑ ꯑꯝꯃ ꯀꯩꯅꯣꯝꯃ ꯆꯠꯂꯨꯏꯗꯅ
ꯎꯝ ꯎꯝ
ꯃꯃꯥꯡ ꯊꯥꯗ ꯃꯃꯥꯡ ꯊꯥꯏ ꯃꯃꯥꯡ ꯊꯥꯗ ꯑꯣꯏꯗꯣꯏꯔ ꯈꯪꯗꯦ ꯑꯗꯨꯗꯗꯤ ꯆꯠꯂꯨꯏꯕ ꯑꯗꯨꯏ ꯃꯇꯨꯡꯗꯗꯤ ꯆꯠꯇ꯭ꯔꯤꯕ ꯑꯗꯨ ꯂꫭꯏ ꯂꯣꯏꯗ꯭ꯔꯤꯉꯩ ꯆꯠꯄꯁꯨ ꯌꯥꯗꯧ ꯃꯥꯟꯗ꯭ꯔꯕ ꯆꯠꯄꯗꯣ ꯁꯤꯗ ꯊꯕꯛꯇꯣ ꯈꯔ ꯌꯥꯝꯕꯒꯤ
ꯃꯣꯏ ꯑꯃꯗꯣ ꯑꯥꯗ ꯎꯝ ꯅꫭꯛꯇ ꯆꯠꯅꯤ ꯍꯥꯏꯕꯗꯣ ꯆꯠꯇ꯭ꯔꯕꫭ
ꯇꯠꯀꯅꯤꯌꯦ ꯍꯟꯗꯛ ꯆꯠꯅꯤ ꯍꯥꯏꯕꯅꯦ ꯑꯗꯨ ꯑꯗꯨ ꯆꯠꯄꯒꯤ ꯄꯣꯠ ꯆꯩ ꯀꯩꯀꯥ ꯂꯩꯕ ꯈꯣꯠꯄ ꯑꯗꯨꯒꯤ ꯃꯣꯏ ꯆꯠꯈꯤꯕꯅꯤ ꯃꯣꯏ ꯃꯃꯥꯟꯅꯕꯤ ꯈꯔꯒ ꯇꯧꯔꯒ
ꯑꯣ ꯑꯣ ꯑꯗꯨꯏ ꯑꯣ ꯑꯗꯨꯒꯤ ꯑꯣꯏꯔꯝꯒꯅꯤ ꯃꯥ ꯕꯖꯥꯔ ꯆꯠꯅꯤꯅ ꯍꯥꯏꯔ꯭ꯝꯕꯅꯦꯕ ꯑꯩꯉꯣꯟꯗ
ꯑꯣ ꯆꯠꯇꯤ ꯆꯠꯅꯤ ꯍꯥꯏꯕꯅꯤ ꯑꯗꯨ ꯂꯣꯏꯔꯒ ꯃꯣꯏꯒꯤ ꯇꯝꯕꯩ ꯆꯠꯇꫭꯏ ꯑꫭꯏꯔꯝꯅꯤ ꯑꯗꯨ ꯂꫭꯏꯔꯒ ꯑꯗꯨꯏ ꯃꯃꯥꯡ
ꯑꯥꯎ ꯑꯗꯨ ꯑꯣꯏꯔꯝꯒꯅꯤ
ꯎꯝ ꯆꯠꯀꯅꯤ ꯍꯥꯏꯕ ꯅꯪ ꯍꯧꯖꯤꯛꯀꯥꯗ ꯂꯩꯔ
ꯀꯗ ꯂꯩꯌꯦꯦ ꯀꯦ ꯅꯪ ꯄꯥꯂ ꯂꯩꯔꯥ
ꯅꯠꯇꯦ ꯑꯩ ꯑꯇꯣꯞꯄꯗ ꯂꯩ ꯀꯥꯗꯦꯟꯗꯤ ꯑ ꯂꯩꯁ
ꯈꯔ ꯍꯥꯏꯔꯣ
ꯍ
ꯈꯨꯣꯏ ꯍꯥ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
ꯀꯩ ꯍꯥꯏꯅꯣ
ꯍꯩꯒ꯭ꯔꯨ ꯄꯥꯟꯗꯣꯣꯔꯦꯕ ꯍꯩꯒ꯭ꯔꯨ ꯃꯄꯥꯟ ꯂꯣꯏ ꯁꯥꯟꯅꯈ꯭ꯔꯦꯕ
ꯍꯩꯒ꯭ꯔꯨ ꯄꯥꯟꯕ ꯍꯧꯔꯦ ꯑꯁꯤꯒꯤ ꯂꯝꯕꯤ ꯆꯠꯄꯒꯤꯀꯣ ꯁꯤꯒꯤꯁꯤꯗ ꯊꯣꯡ ꯑꯃ ꯂꯩꯕꯤꯁꯦ ꯑꯁꯤꯁꯒꯤ ꯃ ꯄꯥꯗ ꯍꯩꯒ꯭ꯔꯨ ꯑꯃ ꯄꯥꯟꯕꯗꯣ ꯑꯗꯨ ꯄꯥꯜꯂꯕꯅꯤ ꯆꯥꯎꯔꯕꯅꯦ ꯑꯗꯨꯗꯤ ꯆꯥꯕꯕꯨ ꯌꯥꯔꯛꯇ꯭ꯔꯣꯕꯟ ꯎꯝ
ꯍꯣꯏ ꯃꯨꯟꯗꯧ ꯈꯛꯇ ꯉꯥꯏꯔꯦ
ꯂꯝꯕꯤ ꯂꯝꯕꯤ ꯆꯠꯄꯗ ꯑꯗꯨꯝ ꯎꯏꯌꯦꯕ ꯑꯗꯨꯗꯣ
ꯑ ꯑꯗꯣ ꯑꯩꯈꯣꯏꯒꯤ ꯑꯁꯣꯝꯒꯤ ꯆꯠꯄꯩ ꯂꯝꯕꯤ ꯑꯃ ꯂꯩꯕꯗꯣ ꯑꯣ ꯅꯥꯀꯟꯗ ꯊꯩꯖꯤꯜꯂꯒ ꯂꯝꯕꯤ ꯑꯃ ꯂꯩꯕꯅꯦꯕ ꯑꯗꯨꯒꯤ ꯂꯝꯕꯤꯗꯨꯗ ꯑꯃ ꯄꯥꯟꯕꯅꯦꯕ ꯑꯗꯨꯗꯤ ꯌꯥꯝ
ꯀꯔꯤ ꯌꯥꯝ ꯊꯤꯅ ꯀꯔꯤ
ꯍꯥꯎꯕꯅꯦꯕ ꯊꯨꯝꯃꯒ
ꯎꯟ ꯍꯒꯣ ꯍꯤꯗꯣꯡꯗꯗꯤ ꯆꯥꯕ ꯌꯥꯏ ꯌꯥꯗꯦ ꯇꯧꯕꯅꯤꯅ ꯀꯤꯖꯩꯌꯦ ꯍꯩꯒꯨ ꯍꯤꯗꯣꯡꯗꯗꯤ ꯆꯥꯕꯁꯦ ꯍꯩꯒꯨ ꯆꯥꯕꯁꯦ ꯅꯥꯒꯜꯂꯤ
ꯑꯣ
ꯑꯗꯣ ꯑꯣꯏ
ꯑꯗꯨꯗꯤ ꯋꯥꯠꯂꯝꯈꯤꯅꯤꯌꯦ ꯑꯗꯣ ꯍꯧꯖꯤꯛꯇꯤ ꯃꯨꯟꯕ ꯀꯩꯀꯥ ꯍꯧꯔꯕꯅꯤꯅ ꯌꯥꯔꯝꯕꯁꯨ ꯌꯥꯏ ꯑꯗꯨꯝ ꯃꯇꯝꯗ ꯌꯧꯁꯤꯜꯂꯛꯑꯝꯃꯅꯤ
ꯎꯝ ꯊꯥꯏꯅ ꯃꯃꯥꯒꯤꯗꯤ ꯌꯦꯡꯕ ꯆꯠꯂꯦ ꯀꯩꯅꯣ ꯍꯤ ꯇꯥꯟꯅꯕꯗꯣ ꯑꯩꯈꯣꯏ ꯀ꯭ꯂꯥꯁ ꯂꯣꯏꯔꯒ ꯍꯤ ꯇꯥꯟꯅꯕ ꯑꯗꯨꯒꯤ ꯍꯩꯒ꯭ꯔꯨ ꯍꯗꯣꯡꯝꯕꯒꯤꯀꯣ ꯑꯁꯤꯁꯤ ꯁꯒꯣ ꯄꯣꯣꯟ ꯑꯁ꯭ꯏꯗ ꯇꯥꯟꯅꯕꯅꯦꯕ ꯇꯨꯔꯦꯜꯣꯏ ꯄꯨꯈ꯭ꯔꯤꯔꯣꯏ ꯑꯃ ꯂꯩꯕꯅꯦꯕ ꯑꯗꯨ ꯄꯔꯦꯡꯗꯨꯃ ꯇꯥꯟꯅꯗꯣꯏꯅꯤ
ꯎꯝ ꯂꯣꯡꯕꯤ ꯅꯨꯡꯉꯥꯏꯔꯅꯦ ꯑꯗꯨ ꯌꯦꯡꯉ
ꯅꯣꯏꯒꯤ ꯇꯝꯕꯁꯦ ꯍꯟꯇꯛꯅ ꯂꯣꯏꯗꯣꯏꯔꯣ
ꯂꯣꯏꯗꯣꯏꯅꯦ ꯍꯟꯗꯛ ꯂꯥꯛ
ꯅꯣꯏ ꯅꯣꯏ ꯐꯤꯌꯥꯔꯋꯦꯜ ꯇꯧꯔꯕ
ꯇꯧꯗ꯭ꯔꯔꯤꯗ ꯑꯩꯈꯣꯏ ꯐꯩ ꯈꯥꯁ ꯊꯥ ꯊꯔꯤ ꯊꯥ ꯂꯣꯏꯔꯒ ꯑꯣꯏꯅ ꯇꯧꯕꯅ ꯐꯔꯦ ꯑꯩꯈꯣꯏ ꯊꯕꯛ ꯑꯇꯩ ꯑꯇꯩꯁꯨ ꯃꯌꯥꯝ ꯌꯥꯝꯕꯅꯤꯅ ꯃꯤꯁꯤꯡ ꯍꯥꯏꯅꯔꯒ ꯑꯩꯈꯣꯏ ꯀꯩꯅꯣ ꯇꯧ ꯇꯧꯒꯦꯗꯤ ꯇꯧꯝꯃꯕꯅꯦꯕ ꯑꯗꯨ ꯃꯣꯏ ꯌꯩꯊꯣꯛꯈ꯭ꯔꯦ
ꯑꯧ ꯑꯗꯨ ꯀꯣꯟꯅ ꯄꯔꯤꯈꯥ ꯊꯥꯕ ꯂꯣꯏꯔꯒ ꯀꯣꯟꯅ ꯇꯧꯕꯅꯗꯤ ꯐꯩ ꯋꯥꯏ ꯁꯪꯅ ꯀꯣꯛꯇꯣ ꯎꯝ ꯅꯠꯇ꯭ꯔꯗꯤ ꯄꯔꯤꯈꯥꯗꯣ ꯂꯩꯔꯗꯤ ꯅꯨꯡꯉꯥꯏꯕꯝ ꯈꯪꯗꯦ ꯍꯥꯏꯕ ꯌꯥꯎꯕ ꯀꯥꯟꯗ
ꯂꯥꯡꯕꯁꯨ ꯂꯥꯡꯐꯝ ꯑꯃ ꯈꯪꯪꯗꯦꯅ
ꯎꯝ
ꯑꯗꯨꯗꯒꯤ ꯃꯣꯏ ꯑꯉꯥꯡꯁꯤꯡꯅ ꯑꯍꯥꯟꯕꯗ ꯁꯤꯟꯅꯤꯅꯗꯤ ꯇꯧꯔꯝꯃꯕꯅꯦꯕ
ꯎꯝ
ꯁꯤꯅꯦꯅ ꯇꯧꯔꯝꯕꯗꯣ ꯍꯧꯖꯤꯛꯇꯤ ꯑꯃꯨꯛꯀ ꯑꯃꯨꯛ ꯃꯣꯏ ꯑꯩꯈꯣꯏꯅ ꯍꯥꯏꯕ ꯃꯇꯨꯡ ꯍꯥꯏꯈ꯭ꯔꯦꯕ ꯍꯥꯏꯗꯤ ꯍꯥꯏꯁꯨ ꯍꯥꯏꯈ꯭ꯔꯦ ꯃꯣꯏ ꯈꯔꯁꯨ ꯒ꯭ꯌꯥꯟ ꯇꯥꯔꯛꯑꯕ ꯈꯪꯗꯦ ꯑꯗꯨꯒꯤ ꯀꯣꯟꯅ ꯃꯣꯏ ꯃꯇꯝ ꯑꯃ ꯂꯦꯞꯅꯔꯁꯦ ꯑꯗꯨꯒꯤꯀꯥꯟꯗ ꯑꯣꯏꯅ ꯇꯧꯔꯁꯦꯅ ꯍꯥꯏꯕꯅꯤ ꯑꯗꯣ ꯑꯩꯈꯣꯏ ꯑꯃꯨꯛꯀ ꯑꯃꯨꯛ ꯆꯠꯅꯤ ꯑꯃꯨꯛ ꯂꯥꯛꯅꯤ ꯇꯧꯕꯗꯣ ꯅꯨꯡꯉꯥꯏꯇꯦꯗꯅ
ꯑ ꯎꯝ ꯀꯅ ꯄꯨꯟꯅ ꯇꯧꯕꯅ ꯐꯔꯦ ꯅꯣꯏ ꯇꯧꯕꯗꯤ ꯑꯗꯨꯝ ꯅꯣꯏꯒꯤ ꯑꯗꯨꯗ ꯑꯗꯨꯝ ꯇꯧꯖꯗꯣꯏꯔꯥ
ꯑꯣ ꯈꯪꯗꯦ ꯃꯣꯏꯅ ꯑꯇꯣꯞꯄ ꯑꯃ ꯋꯥꯏꯉꯁꯨ ꯍꯥꯏꯕꯅꯦꯕ ꯑꯗꯨꯗꯤ ꯑꯩꯈꯣꯏꯅ ꯑꯈꯣꯏꯕ ꯁꯤꯟꯕꯗꯣ ꯁꯤꯟꯕꯗꯣ ꯌꯥꯎꯍꯟꯗ꯭ꯔꯕꯅꯤꯅ ꯗꯨꯀꯥꯟ ꯑꯗꯨꯒꯤ ꯑꯃꯨꯛ ꯑꯩꯈꯣꯏꯗꯗꯤ ꯄꯥꯎꯗꯤ ꯄꯤꯔꯛꯇ꯭ꯔꯦꯕ ꯑꯗꯨꯝ ꯁꯤꯟꯕ ꯂꯣꯏꯔꯒ ꯁꯤꯟꯕ ꯂꯣꯏꯕ ꯂꯣꯏꯔꯀꯥꯟꯗ ꯃꯣꯏ ꯂꯣꯏ ꯍꯥꯏꯅꯔꯀꯥꯟꯗ ꯑꯣꯏꯅ ꯄꯤꯔꯛꯇꯧ ꯃꯥꯜꯂꯗꯤ ꯄꯥꯎꯗꯤ ꯀꯔ ꯀꯥꯏꯗ ꯇꯥꯛꯇꯣꯏꯅꯣ ꯁꯤꯡ ꯑꯗꯨ ꯑꯗꯥ ꯑꯗꯨ ꯇꯧꯔꯛꯛꯇ ꯃꯥ
ꯆꯥꯎꯅ ꯇꯧꯗꯣꯏꯗꯤꯀꯣ ꯑꯃ ꯑꯗꯨꯝ ꯋꯥꯏꯕꯗꯣ ꯅꯣꯏ ꯃꯃꯥ ꯑꯩꯈꯣꯏꯗꯤ ꯑꯗꯨꯝ ꯑꯇꯣꯞꯄ ꯑꯗꯨꯝ ꯋꯥꯏꯑ ꯃꯤꯁꯨꯣ ꯌꯥꯝꯕꯒꯤꯅꯦ ꯑꯩꯈꯣꯏ ꯑꯩꯈꯣꯏꯗ ꯑꯗꯨꯝ ꯁꯤꯟꯕ ꯐꯪꯁꯟ ꯈꯨꯗꯤꯡꯒꯤꯗꯤ ꯑꯗꯨꯝ ꯑꯇꯣꯞꯄ ꯑꯃ ꯍꯣꯜ ꯑꯃ ꯋꯥꯏ
ꯑꯥ
ꯃꯤꯗꯣ ꯑꯗꯨꯝ ꯆꯥꯛꯈꯨꯝ ꯆꯥꯝꯃꯔꯤ ꯁꯨꯕꯒꯤ
ꯈꯪꯗꯦ ꯑꯗꯨ ꯃꯤꯗꯣ ꯌꯥꯝꯅꯗꯤ ꯌꯥꯝꯗꯧꯗꯤ ꯃꯥꯟꯗꯦꯗ ꯑꯗꯨꯝ ꯑꯩꯈꯣꯏ ꯁꯤ ꯃꯛꯉꯥꯏ ꯌꯥꯝ ꯌꯥꯝꯃꯨꯗꯣꯔꯤ ꯃꯣꯏ ꯈꯔ ꯌꯦꯡꯅꯕ ꯂꯛ ꯈꯔꯒ ꯂꯥꯛꯑꯅꯤ ꯑꯗꯨꯗꯨꯒ ꯑꯇꯣꯞꯄꯗꯤ ꯑꯇꯣꯞꯄꯗꯤ ꯄꯥꯛꯅ ꯂꯥꯛꯇꯧ ꯃꯥꯟꯗꯦ ꯑꯗꯨꯗꯤ ꯑꯩꯈꯣꯏ ꯂꯣꯏꯒꯅꯤ ꯍꯥꯏꯕꯒꯤ ꯀꯣꯟꯅ ꯏꯃꯥꯟꯅꯕꯤ ꯈꯔ ꯏꯃꯥꯟꯅꯕ ꯈꯔ ꯑꯇꯣꯞꯄ ꯀꯣꯂꯦꯖꯇꯩ ꯂꯥꯛꯀꯗ꯭ꯔꯥ ꯑꯗꯨꯝ
ꯍꯥꯟꯅꯒꯤ ꯃꯤꯁꯨ ꯑꯗꯨꯝ ꯂꯥꯛꯄꯅꯦ ꯍꯥꯟꯅ ꯂꯩꯔꯤꯕ ꯃꯤꯗꯣ ꯑꯩꯈꯣꯏ ꯃꯇꯝꯗꯁꯨ ꯍꯥꯟꯅ ꯂꯣꯏꯈꯤꯕ ꯃꯤꯗꯣ ꯂꯥꯛꯑꯦꯕ ꯃꯣꯏꯗꯣ ꯑꯗꯨꯝ ꯌꯥꯎꯕ ꯏꯁꯩ ꯀꯩꯀꯩ ꯇꯧꯕꯒꯤ ꯃꯣꯏꯁꯨ ꯌꯦꯡꯅꯤꯡꯕꯒꯤ ꯂꯥꯛꯑꯦ
ꯑꯥ ꯌꯦꯡꯕꯗꯤ ꯑꯗꯨꯝ ꯂꯥꯛꯅꯅꯤ
ꯃꯣꯏ ꯂꯥꯛꯁꯤꯜꯂꯒꯅꯦ ꯑꯆꯥꯄꯣꯠꯇꯣ ꯑꯃꯨꯛ